ꯇꯥꯕꯖꯦ
ꯎꯝ ꯇꯥꯔꯦ ꯇꯥꯔꯦ
ꯅꯣꯡꯅ ꯉꯁꯥꯏ ꯑꯃ ꯀꯥꯈ꯭ꯔꯕ꯭ꯔꯥ
ꯑꯃꯟꯗꯤ ꯀꯥꯔꯦ
ꯑꯩ ꯍꯥꯏꯅꯤ ꯍꯧꯖꯤꯛ ꯑꯝ ꯑꯅꯤꯒ ꯁꯨꯔꯕ ꯍꯧꯗꯤ ꯌꯦꯡꯉ
ꯑꯅꯤ ꯍꯧꯖꯤꯛꯇꯗꯤ ꯌꯦꯡꯗꯦ ꯑꯅꯤ ꯁꯨꯗꯦꯗ
ꯎꯝ ꯝꯕ ꯋꯥꯃ ꯑ ꯀꯉ ꯄ ꯎꯝ ꯆꯥꯛ ꯆꯥ
ꯎꯝ
ꯎ
ꯆ ꯀ ꯀꯗꯒ
ꯑ ꯍꯦꯅ ꯍ ꯍꯕ ꯍꯃ ꯗꯕꯥ
ꯑ
ꯊ ꯀꯊꯃꯦ
ꯀ ꯀꯅ
ꯍꯥꯥ
ꯀꯌꯥꯝ ꯂꯩꯔꯤꯕꯅꯣ
ꯑ ꯌꯥ
ꯏꯅ ꯀꯣꯟ ꯥꯟ ꯄꯤꯈ꯭ꯔꯦ
ꯄꯍꯣꯟ ꯄꯁꯔ ꯄ
ꯎꯝ
ꯍꯗ ꯑꯣꯏ
ꯑꯗꯨꯝ ꯉꯥꯡꯕ ꯌꯥꯅꯤꯗ
ꯍꯂꯣ ꯏꯗ ꯅ ꯀ ꯁꯥꯏꯍ ꯇꯣꯉꯥꯟ ꯌꯥꯗꯦꯕ ꯇꯣꯉꯥꯟ
ꯅꯧꯃ ꯑꯅ ꯍꯗ ꯍ ꯇꯒ ꯍꯥꯏꯗꯔꯕꯥꯕ ꯑꯩ ꯑꯩꯗꯤ ꯈꯥꯒꯦꯗ ꯑꯩ ꯃꯤꯅꯤ ꯃꯇꯝ ꯍꯦꯟꯗꯣꯛꯈꯔꯦ ꯑꯣ
ꯑꯥꯡ ꯇꯨꯡꯒꯕ
ꯍꯥ ꯑ ꯑꯩꯈꯣꯏ ꯀꯣꯏꯈꯂꯦ ꯕꯥꯅ ꯄꯨꯔꯦ ꯊ ꯇꯧꯟꯖꯤꯛꯑꯦ ꯅ ꯄꯝꯃꯤ ꯥꯏꯗꯤ ꯑ ꯐꯒ ꯑ ꯐ ꯆꯦꯂ ꯀ
ꯑꯩꯅꯃ ꯆꯦꯔꯁꯤ ꯀꯗ ꯑꯃꯨꯡ ꯇꯥꯎꯕ ꯑꯥꯡꯗꯤ ꯀꯅ ꯃꯅꯨꯡꯗ ꯀꯥꯡ ꯑꯃ ꯄꯥꯏꯕ ꯑꯃꯗꯨꯅ ꯁꯦꯝꯕ ꯑꯗꯩ ꯍꯥꯠꯒꯤꯅ ꯊꯕꯁꯤ ꯌꯦ ꯉꯁꯦꯠꯇ ꯀ ꯍꯥꯏꯕꯤꯗꯨꯅ ꯍꯥꯏ ꯇꯧꯔ ꯗꯨꯀꯥꯟꯗꯣ ꯍꯥ ꯍꯥꯏꯕ ꯑ ꯊ ꯃꯦ ꯑ ꯁꯤꯃ ꯊ
ꯗꯥ ꯆꯁꯤꯂ ꯐꯔ ꯊꯡꯂ ꯄꯨꯗ
ꯑꯁꯗꯤ ꯇꯨꯡ ꯃꯔꯤꯕ ꯑꯃ ꯇ ꯉꯇ ꯑꯅꯤ
ꯍꯌꯦꯡ ꯅ ꯆꯣꯃꯤꯅ ꯀꯥꯏꯁꯨ ꯍꯥꯡꯗꯣ ꯔꯗꯤ ꯌꯥꯗꯤ ꯇꯣ ꯍꯪꯒꯣ ꯃ ꯏꯃꯥꯟꯂ ꯈꯥꯡꯕꯕ ꯑꯗꯨꯝ
ꯍꯥꯡꯗꯨ ꯍꯩꯗꯦ ꯀꯩꯅꯣꯗ ꯎꯝ ꯇ ꯀꯣꯛꯀꯔꯚ ꯍꯥꯏꯔ ꯃꯥ
ꯁꯥꯏꯦ ꯅꯪ ꯇꯧꯕ ꯑꯗꯨꯃꯥꯏꯅ ꯑꯗꯨꯝ ꯇꯧꯔ ꯂꯣꯏꯅ
ꯑꯥ
ꯈꯔꯇꯣ ꯍꯥꯡꯗꯣꯛꯅꯕ ꯑꯗꯣ ꯀꯔꯝ ꯍꯥꯏꯌꯦꯀꯣ ꯀꯩꯅꯣꯝ ꯈꯔ ꯎꯄꯥ ꯈꯔ ꯍꯥꯡꯗꯣꯛꯑꯒ ꯑꯗꯨꯝ ꯌꯥꯕꯅꯦꯕ
ꯑꯝ ꯍꯣꯏ ꯆ ꯍꯥꯄ ꯂ ꯍꯥꯄ ꯂꯑꯣ ꯑꯩꯅ
ꯅꯪ ꯁꯥꯏꯇꯣꯏ ꯁꯇꯥꯏ ꯂꯣꯏ ꯇꯧꯔꯨꯕꯅ ꯇꯧꯔꯒ ꯏꯅꯦ
ꯁꯄꯕ ꯍꯦ ꯆꯇꯦꯕ
ꯑꯪꯗꯤ ꯀ
ꯅꯣꯏ ꯀ꯭ꯂꯥꯁꯇꯤ ꯇꯧ ꯂꯣꯏꯁꯤꯟꯈ꯭ꯔꯦ
ꯆꯥꯁꯔ ꯄꯗꯤ ꯁꯉꯥꯏꯔꯦ
ꯑꯝ ꯎ ꯀꯣꯤꯆꯦ ꯊ ꯇꯨꯝꯈ꯭ꯔꯗꯤ ꯍꯤꯗꯥꯛꯇꯗꯤ ꯇꯧꯕꯅꯤ ꯎꯝ ꯑꯗꯨ ꯀꯣꯛ ꯊꯥꯗꯧꯕ ꯀꯣꯛ ꯊꯥꯗꯧ ꯍꯥꯏꯅꯤꯅ ꯃꯥꯅ ꯆ ꯈꯥꯗꯖꯤꯔꯥ ꯑ
ꯎ
ꯍꯁꯤ ꯀ ꯁ ꯐꯂꯣ ꯎ
ꯑꯗꯣ
ꯎꯝ ꯃꯥ ꯈꯟꯗ ꯆ ꯑ ꯍꯥꯇꯨꯔꯦ ꯍꯥꯏꯖꯝ ꯊꯥꯎ ꯍ
ꯑ ꯎꯝ ꯎꯝ ꯌꯥ ꯑꯗꯨ ꯑ ꯀ
ꯑꯉꯥꯡ ꯇꯨꯝꯒ꯭ꯔꯥꯕꯣ
ꯌꯥꯥꯡ ꯇꯨꯝꯗꯦ ꯑꯉꯥꯡ ꯍꯟꯒꯤꯟꯂꯛꯑꯦ ꯐꯃꯨꯡꯗ ꯑꯉꯥꯡ ꯣ ꯍꯧꯖꯤꯛꯇꯤ ꯆꯦꯞꯄ ꯍꯩꯔꯦ ꯃꯇꯣꯝꯇ ꯆꯦꯞꯄꯦꯕ ꯎ ꯇꯔꯁꯨ ꯁꯅꯕꯗꯨ ꯍꯦꯛꯇ ꯆꯤꯞꯊꯣꯛꯑꯒ ꯍꯦꯛꯇ ꯁꯥꯟꯅꯔꯒ ꯑꯗꯨꯝ ꯂꯩ ꯂꯩꯕ ꯊꯥꯡꯉꯔꯦ
ꯉꯉꯥꯡꯒꯤ ꯐꯨꯔꯤꯠ ꯄꯨꯝꯐꯝ ꯑꯇꯪ ꯂꯩꯕꯤꯦ ꯈꯜꯂꯝꯕꯅꯦ ꯑꯩꯈꯣꯏꯋꯥ ꯌꯥꯝꯃꯟ ꯂꯩꯃꯟ ꯂꯩꯇꯥꯔꯦꯔꯣꯏ
ꯂꯩꯔꯨꯒꯟ ꯍꯧꯇꯤ ꯃꯥꯏ ꯐꯨꯔꯤ ꯅꯍꯟꯁꯨ ꯇꯧꯕꯗꯨꯁꯨ ꯋꯥꯒ ꯁꯨꯝ ꯂꯣꯏꯅꯔꯒ ꯍꯂꯣꯁꯥꯏ ꯅꯦꯕ ꯑꯗꯨ ꯍꯧꯖꯤꯛ ꯆꯔꯨꯔ ꯆꯥꯎꯈꯤꯕꯅꯦꯕ
ꯎꯝ
ꯆꯥꯈꯤꯗꯦꯕ ꯍꯦꯛꯇ ꯅꯪꯍꯧꯗꯅ ꯆꯥꯗꯕꯅ ꯍꯥꯜꯂꯦꯕ
ꯍꯗ ꯔꯖꯥ ꯅꯌꯦꯡꯋꯥꯏ ꯆꯍꯤ ꯃꯉꯥ ꯐꯥꯕꯒ ꯖꯥꯗꯣꯔꯒꯦ
ꯑꯁ ꯅꯍꯥꯟꯁꯨ ꯐꯨꯔꯤꯠ ꯑꯃ ꯃꯥꯏ ꯂꯣꯏꯔꯒ ꯎꯝ ꯀꯩꯅꯣ ꯇꯧꯔꯕ ꯑꯃꯨꯛ ꯆꯥꯗ꯭ꯔꯤꯅ ꯊꯝꯖꯤꯟꯈꯤꯕ ꯐꯔꯤꯦꯠ ꯆꯥꯗꯦ ꯊꯝꯒꯦ ꯍꯥꯏꯁꯦ ꯅꯨꯃꯤꯠ ꯊꯥ ꯑꯃ ꯐꯥꯅ ꯊꯝꯈꯤꯕ ꯐꯨꯔꯠꯇꯦ ꯍꯥꯏꯁꯦ ꯑꯗꯨ ꯟ ꯇꯣꯣꯏ ꯇ ꯍꯕꯗ ꯆꯥꯗꯨꯅ ꯂꯩꯔꯝꯃꯦ ꯑꯃ ꯑꯣꯏꯣꯏꯗꯟꯗꯄꯣꯏꯠꯇꯣ ꯑꯍꯟꯕ ꯆꯥꯗꯨꯅ ꯂꯩꯔꯝꯃꯦ ꯑꯩ ꯆꯤꯟꯖꯥꯛꯈꯨꯝꯕ ꯉ ꯂꯥꯛꯑꯀꯥꯟꯗꯈꯣꯏꯅ ꯆꯥꯗꯅ ꯍꯪꯉꯤ ꯆꯥꯅꯤ ꯍꯥꯏ ꯑꯗꯨ ꯄꯣꯏ ꯑꯉꯥꯡꯗ ꯂꯤꯠꯂꯣ ꯄꯤꯊꯣꯛꯈꯔꯝ ꯃꯣꯏ ꯑꯉꯥꯡꯗꯩ ꯁꯤꯅ ꯈꯔ ꯆꯥꯎꯕ ꯍꯦꯜꯂꯦꯕ ꯉꯛꯇꯤ ꯐꯤꯔꯣ ꯐꯤꯔꯣ ꯌꯥꯝ ꯂꯩꯕꯗ ꯖꯔꯣ ꯖꯔꯣ ꯆꯥꯎꯕꯅꯦ ꯆꯥꯎꯕꯅꯦ ꯍꯦꯛꯇ ꯍꯟꯗꯣꯛꯄꯤ ꯐ꯭ꯔꯦ ꯈꯪꯗꯤꯦ ꯅꯪꯗꯔꯤꯀꯥ ꯑ ꯇꯥꯡꯒꯗꯕ
ꯇꯥꯏ ꯇꯥꯏ ꯇꯥꯏ ꯑꯩꯅꯦꯅꯦ
ꯀꯔꯤ
ꯏꯁꯁꯥꯅ ꯀꯣꯏꯔꯨꯗꯣꯔꯤ
ꯀꯣꯏ ꯀꯣꯏ
ꯃꯤꯖꯣ ꯍꯞꯀ ꯌꯧꯔꯨꯗꯧꯔꯤ
ꯃꯁ ꯋꯥꯗ ꯀꯩꯗ ꯀꯔꯤꯂ ꯁꯤꯤꯕꯤ ꯂꯩ ꯌꯥ ꯀꯅꯤ
ꯌꯥ ꯃꯁꯤ ꯌ
ꯀꯔꯤ ꯀꯔꯤ ꯀ ꯀꯗꯅ ꯍ ꯉꯗꯤ ꯀꯅꯥꯅ ꯂꯩ ꯍꯥꯏꯕ ꯑꯣ ꯋꯥ ꯁꯤꯒꯤꯕ ꯑ ꯀ ꯂꯅ ꯊꯣꯏꯕꯤ ꯀ ꯕꯕꯨꯡꯅ ꯊꯣꯏꯕꯤꯅꯦꯦ ꯏ ꯕꯨꯡꯅ ꯊꯣꯏꯕꯤꯅꯦꯦ ꯊꯦꯠ ꯊꯦꯠ ꯊꯦꯠ ꯦꯦ ꯊꯦ ꯊꯦ ꯑꯃ ꯃ ꯁꯗꯤ ꯄꯨꯗꯗꯤ ꯕꯗꯥꯥꯔ ꯂꯩꯦꯕꯗꯂ ꯐꯝ
ꯎ
ꯃꯆꯥꯥ ꯑꯗꯨ ꯐꯧꯗ꯭ꯔꯕ
ꯎ ꯍꯥ
ꯇꯥꯏꯅ
ꯑꯣ ꯅ ꯑꯅꯤ ꯄꯨꯏ ꯀꯥꯁꯤꯤꯔꯒꯦꯔ ꯕ꯭ꯔꯩꯅ
ꯂꯨ ꯃꯥ ꯃꯆꯃꯆ ꯖꯌꯥ ꯑ ꯅꯪꯃꯍꯤ ꯆꯦꯟꯗ꯭ꯔꯦꯕꯨꯣ ꯍ ꯍꯥꯎ ꯀ ꯏꯥ ꯀꯥꯏ ꯂꯩꯅꯦ ꯑꯗꯨ ꯁꯤ ꯍꯥꯏ ꯁꯤꯕ ꯀꯒꯤ ꯍꯥꯏꯣ ꯀꯣꯁꯥ ꯍꯥꯏꯦ
ꯈꯣꯏꯒꯤ ꯁ ꯈꯇꯔ ꯂ